ꯋꯥꯔꯝꯅꯤꯀꯣ ꯋꯥꯔꯤ ꯁꯥꯕꯁꯨ
ꯑꯗ ꯅꯪꯅ ꯋꯥꯒꯅꯤ ꯗꯕꯜ ꯋꯥꯥꯛꯇꯧꯕꯤꯅꯤꯅ
ꯍꯦ ꯈꯪꯗ꯭ꯔꯦꯗ ꯅꯪꯒꯤ ꯃꯩꯇꯩꯂꯣꯟꯁꯨ ꯇꯥꯕ ꯅꯨꯡꯉꯥꯏꯌꯦꯀꯣ
ꯅꯪꯗꯤ ꯇꯃꯦꯡꯂꯣꯡꯗꯒꯤ ꯑꯗꯨꯝ ꯂꯩꯔꯛꯄ ꯃꯤꯔꯣ
ꯍꯣꯏ ꯉꯁꯤꯗꯤ ꯇꯥꯃ‌ꯩꯗ ꯂꯩ
ꯇꯝꯃꯥꯏ
ꯍꯣꯏ
ꯐꯩꯀꯣ ꯃꯤꯗꯤ ꯀꯔꯤ ꯊꯕꯛ ꯂꯩꯕꯒꯤꯔꯣ
ꯎꯝ
ꯂꯧꯕꯨꯛ ꯆꯠꯅꯤꯡꯉꯥꯏ ꯇꯝꯃꯩ ꯂꯥꯛꯄ꯭ꯔꯣ
ꯎꯝ ꯂꯕꯨꯛ ꯇꯤ ꯇꯣꯡꯉꯥꯟꯂꯦ
ꯀꯔꯤꯒꯤ ꯇꯣꯉꯥꯟꯕ꯭ꯔꯣ ꯂꯧꯕꯨꯛꯇꯤ ꯑꯃꯨꯛꯀꯥ
ꯈꯨꯟ ꯇꯣꯉꯥꯟꯈ꯭ꯔꯕ
ꯑꯣ ꯀꯔꯤ ꯊꯕꯛ ꯂꯩꯕꯒꯤꯔꯣ
ꯍ
ꯈꯪꯗ꯭ꯔꯕꯣ
ꯑꯗꯨꯝ ꯇꯥꯏꯝ ꯄꯥꯁ ꯑꯣꯏꯅꯤ ꯂꯥꯛꯄꯅꯤꯅ
ꯑꯣ ꯏꯃꯨꯡ ꯂꯩꯕꯒꯤꯔꯣ ꯅꯣꯏ ꯐ꯭ꯔꯦꯟ ꯈꯣꯏꯗ ꯀꯣꯏꯕ ꯂꯥꯛꯄ꯭ꯔꯣ
ꯏꯃꯨꯡꯗꯤ ꯅꯠꯇꯦ ꯑꯗꯨꯗ ꯏꯆꯦꯒꯤ ꯏꯃꯨꯡꯗꯀꯣ
ꯎꯝ ꯑꯣ ꯌꯨꯝ ꯄꯥꯟꯕ ꯂꯩꯔꯦ
ꯍꯣꯏ
ꯑꯣ
ꯑꯗꯨꯃꯥꯏꯅ
ꯑꯣ
ꯑꯗꯨ ꯆꯍꯤꯗꯒꯤ ꯒ꯭ꯌꯥꯁ ꯇꯧꯗꯣꯏꯔꯀꯣ
ꯅꯪ ꯀ꯭ꯂꯥꯁ ꯀꯌꯥ ꯇꯝꯕ꯭ꯔꯥ ꯍꯥꯏꯔꯁꯨ ꯍꯥꯏꯗꯅ
ꯀ꯭ꯂꯥꯁ ꯈꯪꯗꯕꯀꯣ ꯀ꯭ꯂꯥꯁ ꯂꯩꯕꯒꯤꯅꯤꯅ
ꯍꯥꯥ
ꯀ꯭ꯂꯥꯁ ꯑꯩꯠꯇꯕꯒꯤꯅꯤꯅ ꯍꯥꯏꯅꯤꯡꯉꯥꯏꯁꯨ ꯈꯪꯗꯦꯅ ꯀ꯭ꯂꯥꯁ
ꯂꯥꯏꯔꯤꯛ ꯇꯝꯃꯦ ꯍꯥꯏꯕ ꯅꯠꯇ꯭ꯔꯣ ꯇꯝꯗ꯭ꯔꯁꯨ ꯀꯌꯥ ꯀꯌꯥꯃꯨꯛ ꯇꯝ ꯈꯕꯔꯣ ꯎꯝ ꯆꯍꯤ ꯀꯌꯥ ꯑꯣꯏꯔꯦ ꯇꯝꯗ꯭ꯔꯕꯗꯣꯒꯨꯝꯕꯗꯤ ꯍꯥꯏꯌꯣꯅ ꯃꯈꯣꯟ ꯇꯥꯕꯗꯗꯤ ꯆꯍꯤ ꯊꯥꯔꯇꯤ ꯌꯥꯎꯗꯧ ꯃꯥꯟꯈ꯭ꯔꯦꯅꯦ
ꯑꯥꯟ ꯀꯖ
ꯆꯨꯝꯕ꯭ꯔꯣ
ꯍ ꯍꯣ ꯅꯜ
ꯍꯥꯏꯕꯗꯤ ꯉꯜꯂꯤꯦ ꯍꯥꯏꯕꯗꯤ
ꯇ꯭ꯋꯦꯟꯇꯤ ꯐꯥꯏꯚ
ꯑꯣ ꯑ
ꯅꯪꯒꯤꯅ ꯇ꯭ꯋꯦꯟꯇꯤ ꯁꯚꯦꯟ ꯀꯣ
ꯑꯩ ꯑꯩ ꯇ꯭ꯋꯦꯟꯇꯤ ꯁꯦꯚꯦꯟ ꯍꯥꯏꯕ꯭ꯔꯣꯅꯦ
ꯍ ꯀꯦꯁ ꯇꯥꯎꯕꯅꯤ ꯂꯥꯟ ꯃꯅꯥ ꯆꯣꯃ
ꯀꯌꯥꯝ ꯀꯌꯥ ꯑꯣꯏꯗꯧ ꯃꯥꯟꯕ꯭ꯔꯣ
ꯇꯤꯟꯇ ꯁꯕꯦꯟꯗ ꯂꯩꯅꯦꯦ
ꯑꯩ ꯇ꯭ꯋꯦꯟꯇꯤ ꯁꯦꯚꯦꯟ ꯅꯠꯇꯦꯍꯦ
ꯌꯥꯗꯦꯅ ꯊꯔꯇꯤ
ꯑꯩꯁꯦ ꯌꯥꯝ ꯍꯟꯅ ꯇꯥꯔꯕꯣ ꯑꯩꯒꯤ ꯃꯈꯣꯟꯁꯦ
ꯑꯉꯥꯡꯨ ꯎꯟ ꯇ ꯍꯥꯏꯗꯠ ꯆꯗꯤ ꯌꯥꯁꯥꯎꯗ
ꯍꯥꯏꯕꯤꯔꯔꯣꯏꯒꯦ ꯑꯗꯨꯗꯤ ꯑꯩ ꯆꯍꯤꯁꯦ
ꯍ
ꯑꯩꯅ ꯍꯥꯏꯕꯤꯔꯔꯣꯏꯒꯦ ꯆꯍꯤꯁꯦ ꯂꯩꯁꯥꯕꯤꯕꯨ ꯆꯍꯤ ꯍꯪꯕ ꯄꯣꯠ ꯅꯠꯇꯦꯀꯣ
ꯑꯗꯨꯝ ꯇꯧꯕꯕ꯭ꯔꯥ
ꯍꯥꯏꯗꯤ
ꯏꯁꯥꯕꯤꯕ꯭ꯔꯣ ꯆꯍꯤ ꯍꯥꯡꯅꯗꯤ ꯀꯔꯤ ꯇꯧꯋꯦꯕ꯭ꯔꯣ
ꯑꯣ ꯅꯪꯗꯤ ꯑꯗꯨꯗꯤ ꯈꯪꯃꯟꯗ꯭ꯔꯦꯍꯦ ꯂꯩꯁꯥꯕꯤ ꯑꯝꯇ ꯀꯣꯏꯗꯧ ꯃꯥꯟꯗ꯭ꯔꯦ ꯅꯪꯁꯦ
ꯍꯣꯏ
ꯌꯥꯗ꯭ꯔꯦ ꯌꯥꯗ꯭ꯔꯦ
ꯑꯗꯣ ꯍꯥꯡꯕ ꯌꯥꯗꯦ ꯍꯥꯏꯕ꯭ꯔꯥꯅꯦ
ꯍꯣꯏ ꯑꯁꯦꯡꯕꯗꯤ ꯂꯩꯁꯥꯕꯤꯁꯤꯡꯕꯨꯗꯤ ꯆꯍꯤ ꯍꯪꯅꯗꯦꯅ ꯃꯤꯅ ꯍꯥꯏꯅꯔꯤ ꯑꯗꯨ ꯅꯪ ꯈꯪꯗ꯭ꯔꯣ
ꯈꯪꯗꯦ ꯑꯩꯗꯤ
ꯅꯪꯗꯤ ꯅꯨꯄꯤ ꯀꯣꯏꯅꯤꯡꯉꯥꯏ ꯌꯥꯝ ꯋꯥꯠꯂꯤꯅꯦꯅꯦ ꯑꯗꯨꯗꯤ
ꯍꯣꯏ ꯑꯗꯨꯏꯅꯦ ꯊꯤꯕꯁꯨ ꯍꯥꯎꯗ꯭ꯔꯤꯅꯦ
ꯊꯤꯕꯁꯨ ꯍꯥꯎꯗ꯭ꯔꯤꯌꯦ ꯑꯗꯨ ꯗꯤ ꯅꯪ ꯐꯪꯗꯧ ꯃꯥꯟꯗ꯭ꯔꯦꯀꯣ
ꯃꯇꯝꯗꯤ ꯂꯥꯛꯀꯅꯤꯅ ꯈꯜꯂꯤꯗꯥ
ꯃꯇꯝꯕꯨ ꯉꯥꯏꯔꯤꯔꯣ ꯅꯪ
ꯍꯣꯏꯅꯦ
ꯅꯨꯄꯤ ꯊꯤꯅꯤꯡꯉꯥꯏ ꯃꯇꯝ ꯉꯥꯏꯔꯤꯔꯣ
ꯄ꯭ꯔꯚꯕꯗꯤ ꯍꯥꯏꯔꯒ ꯂꯩ
ꯌꯥꯏꯌꯦ ꯌꯥꯏꯌꯦ ꯉꯥꯏꯌꯣ ꯀꯟꯅ ꯉꯥꯏꯌꯣ ꯂꯥꯛꯀꯅꯤ
ꯍꯣꯏ
ꯀꯣ
ꯀꯪ ꯍꯥꯏꯕ ꯇꯥꯔꯦꯅꯦ
ꯀꯟꯅ ꯉꯥꯏꯌꯣ ꯂꯥꯛꯀꯅꯤꯌꯦ ꯊꯥꯖꯕꯗꯥ ꯃꯥꯡꯗꯦꯀꯣ
ꯀꯔꯤ ꯍꯥꯏꯕ ꯃꯔꯛ ꯃꯔꯛꯇꯗꯤ
ꯃꯥꯡꯈ꯭ꯔꯥꯕ ꯂꯩꯌꯦꯕ
ꯀꯥ ꯒꯜ ꯅꯨꯄꯤ ꯃꯥꯡꯕ꯭ꯔꯣ
ꯑꯥ ꯅꯨꯨꯄꯤ ꯐꯧ ꯋꯥ ꯅꯠꯇꯦꯗ ꯑꯗꯣ ꯊꯥꯖꯥꯕꯁꯦ ꯃꯔꯛ ꯃꯔꯛꯇꯤ ꯃꯥꯡꯈ꯭ꯔꯥꯕ ꯂꯩꯌꯦꯕ
ꯑꯣ ꯃꯔꯛ ꯃꯔꯛꯇꯗꯤ ꯅꯨꯄꯤ ꯐꯪꯒꯅꯤꯅ ꯊꯥꯖꯕꯁꯨ ꯂꯩꯇ꯭ꯔꯦ ꯍꯥꯏꯕ
ꯅꯨꯄꯤꯒꯤ ꯋꯥ ꯅꯠꯇꯦꯗ
ꯑꯗꯨ ꯅꯨꯄꯤꯒꯤ ꯋꯥ ꯉꯥꯡꯉꯥ ꯒꯥ ꯂꯩꯔꯒ ꯅꯪ ꯀꯔꯤ ꯋꯥꯔꯤ ꯑꯃꯨꯛꯒ ꯉꯥꯡꯂꯤꯔꯣ
ꯎꯝ ꯅꯪꯅ ꯊꯥꯖꯕꯗ ꯊꯖꯥꯕꯗ ꯉꯥꯏꯌꯣ ꯉꯥꯏꯌꯣ ꯍꯥꯏꯕꯅꯤꯗ ꯅꯪ
ꯍꯣꯏ ꯑꯗꯣ ꯑꯩꯅ ꯊꯥꯖꯕ ꯑꯥ ꯊꯥꯖꯔꯥ ꯂꯩꯌꯣ ꯉꯥꯏꯌꯣ ꯍꯥꯏꯔꯒ ꯊꯥꯖꯕ ꯃꯥꯡꯉꯤ ꯍꯥꯏꯔꯗꯤ ꯅꯪ ꯅꯨꯄꯤ ꯐꯪꯅꯤꯉꯥꯏ ꯊꯥꯖꯕ ꯃꯥꯡꯉꯦ ꯍꯥꯏꯕꯒ ꯆꯞ ꯃꯥꯟꯅꯗ꯭ꯔꯣ
ꯑꯩꯅ ꯍꯥꯏꯗꯤ ꯑꯇꯣꯞꯄ ꯍꯥꯏꯕꯅꯤꯗ ꯂꯣꯏꯅꯃꯛ ꯊꯥꯖꯥꯕꯁꯦ ꯃꯥꯡ ꯃꯥꯡꯉꯦ ꯍꯥꯏꯈ꯭ꯔꯦ
ꯑꯦ ꯍꯣꯏ ꯒ꯭ꯌꯥꯟ ꯇꯥꯕꯤꯌꯦ ꯅꯪꯅ ꯍꯥꯏꯅꯤꯡꯕ ꯑꯃ ꯆꯤꯟꯗ ꯑꯃ ꯑꯣꯏꯈ꯭ꯔꯦ ꯍꯥꯏꯅ ꯐꯪꯕꯤ
ꯑꯃꯥ ꯒ꯭ꯌꯥꯟ ꯇꯥꯔꯗꯤ ꯌꯥꯝ ꯐꯔꯦ
ꯎꯝ ꯎꯝ ꯋꯦꯗꯔꯁꯦ ꯀꯃꯥꯏꯅ ꯇꯧꯕ꯭ꯔꯣ ꯌꯥꯝ ꯁꯥꯔꯒ ꯂꯩꯔꯝꯅꯤꯀꯣ
ꯉꯁꯤꯗꯤ ꯌꯥꯝ ꯁꯥꯏ ꯍꯣꯏ
ꯉꯁꯤ ꯉꯥꯛꯔꯣ
ꯈꯪꯗꯦ ꯉꯔꯥꯡꯅ ꯂꯥꯛꯕꯅꯤꯅ ꯑꯩꯁꯨ
ꯑꯣ ꯅꯣꯏ ꯈꯨꯟꯗꯤ ꯏꯪꯕ꯭ꯔꯣꯅꯦ
ꯑꯩꯈꯣꯏ ꯀꯣꯟꯗꯗꯤ ꯏꯡꯉꯦ ꯍꯣꯏ
ꯑꯝ
ꯏꯪꯉꯦ ꯍꯥꯏꯔꯁꯨ ꯇꯥꯃꯦꯡꯂꯣꯡꯒꯤ ꯋꯦꯇꯔ ꯆꯥꯞ ꯃꯥꯟꯅꯩꯗ ꯀ꯭ꯔꯥꯗꯤ ꯌꯦꯡꯦ ꯇ ꯃꯅꯣ
ꯇꯃꯦꯡꯂꯣꯡ ꯈꯣꯏꯗꯤ ꯏꯪꯕ ꯈꯣꯏꯗꯤꯅ ꯑꯩ ꯂꯥꯛꯈ꯭ꯔꯦꯗ ꯂꯩꯗꯦ ꯑꯗꯣ ꯏꯃꯨꯡ ꯈꯣꯏ ꯂꯩꯕꯒꯤ ꯑꯗꯨꯝ ꯀꯨꯏꯅꯗꯤ ꯂꯩꯇꯦ ꯑꯗꯨꯕꯨ ꯅꯨꯃꯤꯠ ꯑꯃ ꯑꯅꯤꯒꯤꯗꯃꯛ ꯑꯗꯨꯝ ꯂꯥꯛꯑꯦ ꯑ ꯏꯃꯨꯡ ꯈꯣꯏ ꯂꯩꯕꯒꯤꯀꯣ
ꯑꯥ
ꯊꯕꯛ ꯂꯩꯕ ꯀꯥꯟꯗꯤ ꯂꯥꯛꯏ ꯂꯥꯛꯈ꯭ꯔꯦ ꯇꯃꯦꯡꯂꯣꯡꯗꯤ ꯑꯍꯨꯝ ꯃꯔꯤ ꯃꯔꯤ ꯃꯉꯥꯔꯛ ꯑꯣꯏꯒꯦꯔꯥ ꯂꯥꯛꯄꯁꯦ ꯋꯥꯟ ꯇꯨ ꯊ꯭ꯔꯤ
ꯑꯣꯔ ꯐꯣꯔ ꯐꯥꯏꯚ ꯇꯥꯏꯝ ꯑꯣꯏꯔꯝꯅꯤ ꯂꯥꯛꯄꯗꯣ ꯑꯦ
ꯁꯥꯛ ꯎꯨꯗ꯭ꯔꯦꯗꯅ
ꯑꯣ ꯅꯨꯃꯤꯠ ꯑꯃ ꯑꯅꯤꯒꯤꯗꯃꯛ ꯃꯈꯥ ꯂꯥꯛꯄꯕꯨ ꯑꯩꯕꯨ ꯎꯒꯦꯔꯣꯅꯦ
ꯍꯣꯏꯅꯦ ꯎꯒꯅꯤꯅꯦ
ꯉꯁꯤ ꯑꯣꯔꯦꯟꯁ ꯐꯦꯁꯇꯤꯚꯦꯜꯗꯣ ꯆꯠꯈ꯭ꯔꯕ꯭ꯔꯣ
ꯑꯣꯔꯦꯟ ꯐꯦꯁꯇꯕꯜ ꯍꯥꯏꯕꯗꯤ
ꯎꯝ ꯑꯣꯔꯦꯟꯁ ꯐꯦꯁꯇꯤꯚꯦꯜ ꯈꯪꯗꯦ ꯅꯪ ꯇꯃꯦꯡꯂꯣꯡꯗ ꯂꯩꯌꯦ ꯍꯥꯏꯔꯒ
ꯈꯪꯉꯦꯗꯣ ꯂꯥꯛꯀꯦ ꯍꯥꯏꯕ꯭ꯔꯣ ꯅꯠꯇ꯭ꯔꯒ
ꯂꯥꯛꯀꯦꯅ ꯈꯟꯅ ꯂꯩꯕꯅꯦ ꯑꯗꯣ ꯅꯨꯡꯉꯥꯏꯕ꯭ꯔꯣ ꯍꯥꯏꯕ
ꯍꯣꯏ ꯌꯥꯝ ꯅꯨꯡꯉꯥꯏꯔꯦ
ꯎꯝ ꯂꯥꯛꯅꯤꯡꯈ꯭ꯔꯗꯤ ꯂꯩꯌꯦ ꯈꯪꯗꯦ ꯃꯇꯝ ꯃꯇꯝ ꯆꯥꯗꯕ ꯑꯗꯨ ꯑꯗꯨꯒ ꯃꯇꯝ ꯆꯥꯗꯦ ꯍꯣꯏ ꯑꯗꯨꯃꯥꯏꯅ ꯇꯧꯕꯒꯤ ꯍꯦꯛ ꯍꯦꯛ ꯂꯥꯛꯄ ꯐꯪꯗꯕꯀꯣ ꯍꯟꯗꯛꯀꯥꯟꯗꯤ ꯏꯃꯥꯟꯅꯕꯤ ꯈꯣꯏꯒ ꯍꯥꯢꯅꯔ ꯂꯩꯕꯅꯤ
ꯁꯨꯇꯤꯒꯨꯝꯗꯤ ꯄꯤꯕ꯭ꯔꯥ ꯄꯤꯗꯕ꯭ꯔꯥ ꯅꯣꯏ ꯊꯕꯛꯁꯦ
ꯄꯤꯌꯦꯗ
ꯍꯞꯇꯥꯗ ꯁꯨꯇꯤ
ꯑꯩꯈꯣꯏꯗꯤ ꯐ꯭ꯔꯥꯏꯗꯦ ꯁꯦꯇꯔꯗꯦ ꯁꯟꯗꯦꯗꯤ ꯁꯨꯇꯤꯅꯦ
ꯑꯣ ꯅꯨꯡꯉꯥꯏꯕꯅꯦ ꯈꯣꯢꯗꯤ ꯁꯨꯇꯤ ꯂꯩꯦꯇꯦꯅꯦ ꯁꯟꯗꯦ ꯈꯥꯛꯇꯥꯅꯤꯅꯦ
ꯑꯣ ꯀꯔꯤ ꯀꯔꯤ ꯀꯔꯤꯒꯤ ꯁꯨꯇꯤꯔꯣ ꯅꯪꯅ ꯀꯔꯤ ꯊꯕꯛꯛꯇꯧꯕꯒꯤꯔꯣ
ꯑꯜ ꯂꯧꯗꯀꯣ
ꯂꯧꯒꯤꯗꯤ ꯁꯟꯗꯦ ꯈꯛ ꯐꯪꯒꯅꯤ ꯂꯧꯒꯤꯗꯤ ꯋꯤꯑꯣꯐ ꯑꯃꯈꯛ ꯑꯣꯏꯔꯦ ꯀꯥꯡꯅ ꯆꯤꯛꯄꯗ ꯁꯤꯔꯦꯗ
ꯈꯪꯗꯦ ꯌꯥꯝ ꯂꯝꯗꯦ ꯑꯥ
ꯑꯣ ꯀꯥꯡꯒꯤ ꯍꯤꯗꯥꯛ ꯍꯥꯞꯇꯕꯒꯤꯔ ꯈꯪꯗꯦ ꯌꯥꯝꯅ ꯆꯤꯛꯑꯦꯅꯦ
ꯌꯥꯝ ꯑꯃꯀ
ꯑꯁ ꯍꯟꯗꯛ ꯃꯔꯛ ꯌꯥꯝꯃꯦ ꯑꯍꯝ ꯊꯥꯏ ꯑ ꯑꯁꯨꯃꯥꯏꯅꯗꯤ ꯇꯧꯗꯕꯅꯦ ꯑꯗꯣ ꯍꯟꯗꯛ ꯀꯔꯤ ꯇꯧꯕꯒꯤꯔꯀ ꯌꯥꯝ ꯁꯤꯒꯤ ꯑꯗꯨꯒ
ꯌꯥꯝ ꯆꯥꯎ ꯆꯥꯎꯕ ꯂꯩꯌꯦ ꯑꯩꯅ ꯂꯩꯕ ꯃꯐꯝꯁꯦ ꯈꯔ ꯃꯝꯕꯒꯤꯀꯣ
ꯎꯝ
ꯌꯥꯝ ꯆꯤꯛꯑꯦ
ꯅꯣꯡ ꯆꯨꯕꯔꯥ
ꯅꯣꯡꯗꯤ ꯆꯨꯕ ꯍꯧꯗ꯭ꯔꯤꯌꯦ ꯑꯩꯈꯣꯏꯗꯤ ꯅꯣꯡ ꯆꯨꯕ ꯈꯔ ꯍꯟꯗꯛꯀꯥꯟ ꯌꯥꯝ ꯅꯣꯡ ꯆꯨꯗꯦ ꯈꯪꯗꯦ ꯀꯨꯝꯁꯤꯁꯦ
ꯅꯣꯏꯗꯤ ꯆꯨꯕ꯭ꯔꯣ
ꯍꯣꯏ ꯅꯣꯡ ꯆꯨꯃꯟꯕꯒꯤ ꯂꯝꯕꯤꯁꯤꯡꯁꯦ ꯌꯥꯝ ꯁꯤꯈꯔ‌ꯦꯅ‌ꯦ ꯅꯨꯡꯉꯥꯏꯇꯦꯅ‌ꯦ
ꯑꯣ ꯂꯝꯕꯤꯁꯨ ꯁꯤꯕ ꯌꯥꯏꯀꯣ ꯅꯪꯒꯤꯗꯤ ꯂꯝꯕꯤꯁꯨ ꯁꯤꯕ
ꯅꯣꯡ ꯆꯨꯗ꯭ꯔꯦꯅ ꯂꯩꯌꯦ ꯀꯨꯝꯁꯤꯗꯤ ꯃꯌꯥꯡꯁꯤꯡ ꯋꯥꯔ ꯂꯩꯌꯦ
ꯅꯣꯡ ꯆꯨꯗ꯭ꯔꯗꯤ ꯅꯨꯉꯥꯏꯅꯤꯗ